ꯇꯥꯔꯤꯕ꯭ꯔꯣ
ꯇꯥꯔꯦ ꯅꯪꯁꯨ ꯇꯥꯔꯕꯣ
ꯇꯥꯏ ꯇꯥꯏ ꯍ ꯅꯪꯒꯤ ꯀꯣꯜ ꯎꯕꯗ ꯌꯥꯝ ꯅꯨꯡꯉꯥꯏꯅꯦ ꯅꯪꯅ ꯀꯣꯜ ꯇꯧꯔꯛꯄꯁꯤꯗꯤ ꯑꯁ ꯌꯥꯝ ꯅꯨꯡꯉꯥꯏꯑꯕ
ꯇꯧꯔꯛꯑꯗꯤ ꯅꯪ ꯌꯥꯝ ꯍꯔꯥꯎꯕ꯭ꯔꯥ
ꯍꯣꯏ ꯆꯥꯛ ꯆꯥꯗꯁꯨ ꯄꯨꯛ ꯊꯟꯒꯗꯕ ꯇꯧꯋꯤ
ꯍ ꯅꯪ ꯅꯤꯡꯉꯦ ꯅꯪꯗꯦꯂ ꯀꯁꯤꯗꯤꯕꯀꯣ
ꯑꯁꯦꯡꯕꯅꯦ ꯀꯩꯅꯣ ꯗꯥꯏꯂꯣꯛ ꯅꯠꯇꯦ ꯅꯨꯡꯒꯤ ꯋꯥꯔꯤꯅꯦ ꯑꯩꯅ ꯉꯥꯏꯁꯦ
ꯑꯣ ꯑꯩꯁꯨ ꯊꯟꯒꯗꯕ ꯃꯥꯜꯂꯦ ꯅꯪꯒꯤ ꯋꯥꯍꯩꯗꯨꯅ
ꯑꯁ ꯅꯪꯗꯤ ꯑꯩꯒꯤꯇꯨꯡ ꯏꯟꯕꯅꯤꯅ ꯑꯩꯅ ꯉꯥꯡ ꯊꯧꯔꯛꯄ ꯃꯇꯨꯡꯗ ꯍꯥꯏꯔꯛꯄꯗꯗꯤ ꯌꯥꯔꯦ ꯗ꯭ꯔꯦ ꯍꯦ
ꯏꯟꯕꯅꯠꯇꯦ ꯑꯩꯁꯨ ꯁꯨꯃꯥꯏꯅ ꯐꯥꯎꯔꯛꯄꯒꯤ ꯍꯥꯏꯕꯅꯦ
ꯅꯪ ꯈꯣꯟꯖꯦꯜꯁꯦ ꯌꯥꯝ ꯋꯥꯕ ꯃꯥꯜꯂꯦꯗ ꯑꯁꯦꯡꯕ ꯅꯪ ꯊꯕꯛ ꯆꯠꯄꯒꯤꯔ ꯈꯪꯗꯦ
ꯍꯣꯏ ꯑꯩ ꯊꯕꯛ ꯌꯥꯝ ꯀꯜꯂꯦ ꯌꯥꯝ ꯋꯥꯔꯦ ꯉꯁꯤꯁꯦ ꯎ
ꯅꯁꯥꯁꯦ ꯈꯔ ꯄꯤꯛꯇꯛ ꯇꯧꯔꯒ ꯅꯪ ꯊꯕꯛ ꯈꯔ ꯁꯨꯔꯗꯤ ꯋꯥꯕ ꯃꯤꯗꯣ ꯃꯥꯜꯂꯦ
ꯆꯠꯂꯣꯍꯦ ꯑꯩ ꯀꯅꯥꯅ ꯄꯤꯛꯏꯦ ꯍꯥꯏꯕ꯭ꯔꯥ ꯑꯩ ꯄꯤꯛꯛꯇꯕ ꯃꯤ ꯅꯠꯇꯦ
ꯑꯣ ꯑꯁꯤꯁꯕꯅꯣ
ꯍꯣꯏ ꯑꯩ ꯌꯥꯝ ꯄꯤꯛꯄ ꯃꯤꯅꯗꯤꯦꯍꯦ
ꯑꯗꯣ ꯍꯌꯦꯡꯗꯤ ꯀꯩꯀꯩ ꯊꯕꯛ ꯆꯠꯀꯅꯤ ꯅꯪ
ꯍꯌꯦꯡꯁꯦ ꯍꯧꯖꯤꯛꯀꯤ ꯑꯣꯏꯅꯗꯤꯀꯣ ꯍꯌꯦꯡꯒꯤ ꯆꯠꯊꯣꯛꯄꯒꯤ ꯈꯣꯠꯄꯒꯤ ꯊꯕꯛꯀꯤꯗꯤ ꯂꯩꯇꯦꯕꯀꯣ
ꯍꯣꯏ
ꯑꯗꯣ ꯍꯌꯦꯡ ꯊꯣꯛꯂꯛꯑꯒ ꯈꯪꯒꯅꯤ ꯈꯨꯗꯛꯇ ꯂꯩꯔꯛꯑꯗꯤ ꯆꯠꯀꯅꯤ
ꯍꯣꯏ ꯍꯣꯏ ꯍꯣꯏ ꯆꯨꯝꯃꯦ ꯑꯩꯁꯦ ꯍꯌꯦꯡꯁꯦ ꯑꯩ ꯉꯁꯤ ꯂꯩꯕꯒꯨꯝꯅ ꯂꯩꯁꯤꯔꯥ ꯍꯥꯏꯅ ꯈꯜꯂꯤ ꯀꯩꯅꯣ ꯌꯥꯝꯅꯣ ꯈꯜꯂꯤꯗꯨꯅ
ꯅꯣꯛꯄ ꯌꯥꯗꯕ꯭ꯔꯣ ꯄꯥꯈꯪꯒ ꯂꯩ ꯆꯥꯕꯤꯒ ꯋꯥꯔꯤ ꯄꯩꯁꯅꯕꯁꯤꯕꯨ
ꯪ ꯈꯟꯖꯤ ꯍꯥꯏꯇꯥ ꯅꯣꯛꯇꯕ ꯉꯝꯗ ꯑꯩꯁꯦ ꯍꯔꯥꯎꯃꯟꯕꯒꯤ
ꯀꯔꯤꯒꯤꯦꯍꯔꯥꯎꯕ꯭ꯔꯣ
ꯉ ꯁꯤꯒꯤ ꯑꯣꯏꯅꯗꯤ ꯆꯥꯛ ꯆꯥꯔꯔꯣꯏꯒꯦꯗ ꯍꯥꯏꯁꯦ
ꯑꯩ ꯈꯪꯉꯦ ꯊꯣꯡꯕ ꯇꯟꯕꯒꯤꯅꯦ
ꯕꯦꯃꯥ ꯅꯪ ꯈꯟꯖꯔꯇꯥ ꯔꯨꯕꯗ ꯆꯀꯂ ꯄꯣꯛꯀꯗꯧꯕ ꯃꯥꯟꯗ꯭ꯔꯤ ꯍꯥꯏꯕꯅꯤ
ꯑꯗꯨꯒꯤ ꯅꯠꯇꯦ ꯇꯟꯕꯒꯤꯅꯦ
ꯑ ꯀꯥꯏ ꯆꯩꯕꯣ
ꯍꯣꯏꯅꯦ ꯑꯩ ꯂꯣꯏ ꯁꯪꯉꯤꯅꯦ ꯅꯨꯄꯥꯒꯤꯒꯗ
ꯟꯅ ꯐꯥꯀꯤꯤ ꯀꯥꯟ꯭ꯔꯔꯀ
ꯎꯝ ꯑꯩ ꯄꯪꯕ ꯃꯥꯟꯕ꯭ꯔꯣ
ꯅꯣꯏ ꯅꯌꯥꯝꯕꯒꯨꯝꯕ ꯅꯅꯥꯎ ꯃꯨꯄꯥꯒꯨꯝꯕ ꯃꯤ ꯂꯩ ꯂꯩꯕ ꯃꯥꯜꯂꯦ
ꯂꯩ ꯂꯩꯇ ꯂꯩ ꯂꯩꯇ ꯂꯩ ꯂꯩꯇ ꯂꯩꯇ ꯂꯩ ꯂꯩꯇ ꯑꯩ ꯑꯩꯈꯣꯏ ꯏꯃꯨꯡꯗ ꯏꯃꯨꯡꯗ ꯑꯉꯥꯡ ꯑꯃꯈꯛꯇꯅꯦ ꯑꯩꯈꯛꯇꯅꯦ
ꯑꯣ ꯑꯗꯨꯗꯤ ꯌꯥꯝ ꯐꯕ ꯋꯥꯔꯤꯅꯤ ꯀꯩꯅꯣ
ꯍꯣꯏ ꯑꯁ ꯏꯊꯟꯇꯅꯦ ꯑꯗꯣ ꯃꯤꯁꯤꯡꯅꯗꯤꯀꯣ
ꯍꯣꯏ
ꯑꯁ ꯅꯊꯟꯇꯅꯤꯅ ꯌꯥꯝ ꯅꯨꯡꯉꯥꯏꯔꯝꯒꯅꯤꯀꯣ ꯑꯗꯨꯝ ꯍꯥꯏꯌꯦꯕ
ꯑꯗꯨꯕꯨ ꯑꯩꯅ ꯈꯟꯕꯗ ꯅꯊꯟꯇ ꯄꯣꯛꯄꯅꯦ ꯍꯥꯏꯔꯗꯤ ꯅꯪꯁꯦ ꯅꯤꯡꯉꯥꯏ ꯈꯔꯗꯤ ꯀꯟꯒꯗꯧꯕ ꯃꯥꯜꯂꯦꯕꯣ
ꯍꯣꯏ ꯅꯤꯡꯉꯥꯏꯗꯤ ꯀꯜꯂꯦ ꯑꯗꯨꯏꯁꯨ ꯌꯥꯝꯅ ꯍꯦ ꯀꯥ ꯍꯦꯟꯅ ꯑ ꯀꯟꯕꯗꯤ ꯅꯠꯇꯦꯗ ꯑꯗꯨꯝ ꯍꯣꯏ ꯑꯗꯨꯝ ꯌꯥꯝ ꯒ꯭ꯌꯥꯟ ꯇꯥꯅꯅꯤꯡꯉꯥꯏ ꯂꯩꯕ ꯍꯥꯏ
ꯑ ꯒ꯭ꯌꯥꯟ ꯇꯥꯔꯗꯤ ꯅꯤꯡꯉꯥꯏ ꯀꯟꯕꯨꯁꯨ ꯂꯩꯕꯖꯥꯜꯅꯤꯀꯣ
ꯄꯪꯗꯧ ꯇꯧꯕꯅꯜꯇꯦ ꯐꯠꯇꯕꯀꯣ ꯌꯥꯝ ꯒ꯭ꯌꯥꯟ ꯇꯥꯕꯗꯣ ꯇꯧꯕ ꯌꯥꯕ ꯑꯃ ꯃꯣꯝꯗ ꯇꯧꯕ ꯇꯧꯗꯕ ꯌꯥꯗꯕ ꯇꯧꯕ ꯌꯥꯕ ꯃꯐꯝꯗ ꯈꯛꯇ ꯇꯧꯋꯦ ꯍꯥꯏꯇꯥꯔꯦ
ꯑ ꯌꯥꯗꯕ ꯃꯐꯝꯗ ꯁꯨꯛꯇꯧ ꯇꯧꯗꯣꯏ ꯁꯤꯅꯦꯕ
ꯍꯣꯏ ꯑꯗꯨ ꯒ꯭ꯌꯥꯟ ꯇꯥꯅ ꯇꯧꯕ ꯍꯥꯏꯕ ꯇꯥꯔꯦꯅ ꯑꯗꯨꯗꯤ
ꯍꯣꯏ ꯍꯣꯏ ꯅꯪꯁꯦ ꯃꯐꯝ ꯃꯇꯝ ꯈꯪꯕ ꯃꯤꯅꯤꯅꯦ ꯑꯗꯨꯗꯤ
ꯍꯣꯏꯅꯦ ꯑꯃꯈꯛꯇ ꯄꯣꯛꯆꯩ ꯍꯥꯏꯕ
ꯅꯪꯒꯨꯝꯕ ꯂꯩꯁꯥꯕꯤꯁꯤꯗꯤ ꯑꯇꯥꯡꯕꯅꯤꯀꯣ ꯁꯅꯥꯅꯤ ꯁꯅꯥ
ꯈꯪꯗꯦꯗ ꯁꯅꯥꯔ ꯀꯔꯤꯔ ꯑꯩꯗꯤ ꯁꯨꯃꯥꯏꯅ ꯇꯧꯋꯦ ꯍꯥꯏꯕꯤꯕꯅꯤ
ꯑꯗꯣ ꯅꯪ ꯍꯟꯗꯛꯀꯥꯟꯗꯤ ꯕꯣꯜ ꯌꯦꯡꯗ꯭ꯔꯣ ꯋꯥꯔꯜ ꯀꯞ ꯐꯖꯅ ꯆꯠꯊꯔꯤꯅ
ꯑꯣ ꯌꯦꯡꯉꯦ ꯌꯦꯡꯉꯦ ꯑꯗꯣ ꯉꯔꯥꯡꯗꯤ ꯌꯦꯡꯗꯦ ꯅꯪ ꯌꯦꯡꯕ꯭ꯔꯣ
ꯉꯔꯥꯡ ꯈꯤꯇꯪꯗꯤ ꯉꯄꯅꯤ ꯑꯗꯣ ꯃꯤ ꯑꯃꯅ ꯌꯦꯡꯉꯒꯨꯝꯁꯦ ꯍꯥꯏꯕꯗꯨꯗ ꯑꯩꯁꯨ ꯇꯣꯛꯊꯣꯛꯇ꯭ꯔꯦ ꯅꯨꯡꯉꯥꯏꯇ꯭ꯔꯦꯅ
ꯏꯁ ꯀꯔꯤ ꯅꯪ ꯌꯦꯡꯕ ꯅꯠꯇ꯭ꯔꯣ
ꯌꯦꯡꯗꯦ ꯌꯦꯡꯗꯦ
ꯑꯁ ꯅꯪꯅꯆꯤꯟ ꯊꯤꯕ ꯃꯥꯜꯂꯦꯗ
ꯌꯦꯡꯒ ꯇꯧꯔꯒ ꯌꯦꯡꯍꯟꯗꯔꯦꯅꯦ
ꯀꯔꯤꯒꯤ ꯌꯦꯡꯍꯟꯗꯕ꯭ꯔꯥ
ꯈꯪꯗꯦ ꯅꯤꯡꯉꯥꯏ ꯀꯟꯕ ꯃꯥꯜꯂꯦ ꯃꯤꯁꯤꯡꯁꯦ
ꯅꯪꯁꯦ ꯅꯪꯒꯤ ꯅꯨꯄꯤꯅ ꯄꯥꯏꯕ ꯃꯥꯜꯂꯦꯀꯣ ꯃꯥꯂꯦꯗ ꯅꯪꯒꯤ ꯅꯨꯄꯤꯅ ꯄꯥꯏꯕ ꯃꯥꯜꯂꯦ ꯅꯪꯁꯦ
ꯑꯩꯒꯤ ꯅꯨꯄꯤ ꯅꯠꯇꯦ ꯑꯩ ꯏꯆꯟ ꯅꯨꯨꯄꯤꯗꯣ ꯑꯩꯒꯤ ꯐꯣꯟꯗꯣ ꯃꯥ ꯃꯨꯚꯤ ꯌꯦꯡꯒꯦ ꯍꯥꯏꯗꯨꯅꯀꯣ ꯂꯧꯈꯤꯕ
ꯀꯅꯥ ꯀꯅꯥꯅ ꯍꯥꯏꯕ
ꯏꯆꯟꯅꯨꯄꯤꯅ
ꯑꯁ ꯅꯆꯟꯅꯨꯄꯤ ꯂꯩꯕ꯭ꯔꯣ
ꯏꯆꯟꯅꯨꯄꯤ ꯃꯁꯛ ꯃꯇꯧ ꯐꯖꯕꯤ ꯂꯥꯔꯦꯟꯕꯤꯒꯨꯝꯕ ꯑꯃ ꯂꯩꯑ
ꯐꯩ ꯐꯩ ꯑꯗꯨ ꯑꯣꯏꯔꯗꯤ
ꯅꯪꯒꯨꯝꯕꯤ ꯑꯃ
ꯑꯗꯣ ꯑꯗꯨ ꯑꯣꯏꯔꯁꯨ ꯅꯪꯁꯦ ꯅꯨꯄꯤꯅ ꯄꯥꯏꯒꯗꯕ ꯅꯨꯄꯥ ꯃꯥꯜꯂꯤꯦꯗ
ꯍꯥꯥ
ꯑꯗꯨ ꯑꯣꯏꯔꯁꯨ ꯅꯪꯁꯦ ꯅꯨꯄꯤꯅ ꯄꯥꯏꯒꯗꯕ ꯅꯨꯄꯥ ꯃꯥꯜꯂꯦꯕ
ꯅꯨꯄꯤꯅ ꯄꯥꯏꯒꯗꯕ ꯅꯠꯇꯦꯍꯦ ꯅꯨꯄꯤꯅ ꯑꯩꯕꯨ ꯄꯤꯅ ꯑꯩꯕꯨ ꯇꯥꯝꯃꯣ ꯀꯔꯤ ꯇꯧꯁꯤꯔꯥ ꯍꯥꯏꯅ ꯍꯪꯒꯠꯀꯗꯕꯅꯤ
ꯍꯪꯕꯗꯣ ꯃꯥꯅ ꯑꯄꯥꯝꯕ ꯑꯄꯥꯝꯕꯁꯤꯡꯗꯣ ꯈꯛꯇ ꯍꯪꯒꯅꯦꯕ ꯃꯥꯅ ꯄꯥꯝꯗꯕꯗꯤ ꯍꯥꯏꯔꯣꯏꯌꯦ
ꯅꯨꯄꯤꯒ ꯂꯩꯔꯒ ꯑꯩꯒꯤ ꯅꯨꯄꯤꯅ ꯑꯩꯉꯣꯟꯗ ꯗꯥ ꯍꯥꯏꯅ ꯀꯥꯔꯛꯄ ꯑꯁ ꯅꯨꯃꯤꯠꯇꯨ ꯉꯥꯏ ꯉꯝꯗ꯭ꯔꯦꯗ
ꯄꯤ ꯊꯤꯈ꯭ꯔꯣ ꯉꯥꯏ ꯉꯝꯗ꯭ꯔꯗꯤꯅ ꯄꯤꯊꯤꯈ꯭ꯔꯣ
ꯅꯨꯄꯤꯁꯦ ꯅꯨꯄꯤꯁꯦ ꯐꯪꯗꯤꯅꯦ ꯁꯛ ꯊꯤꯔꯨꯕ ꯑꯩꯒꯤ ꯏꯔꯥꯅꯤꯅꯦ
ꯑꯣ ꯅꯪ ꯁꯥꯏ ꯌꯥꯝ ꯊꯤꯕ꯭ꯔꯥ
ꯑꯩ ꯃꯤꯡꯆꯦꯜꯗ ꯍꯦꯛ ꯍꯦꯛ ꯌꯦꯡꯕ ꯃꯇꯝꯗꯗꯤ ꯌꯥꯝ ꯊꯤꯕꯗꯤ ꯑꯣꯏꯗꯕꯅꯤ ꯑꯗꯨꯕꯨ ꯈꯪꯗꯦꯅꯦ ꯌꯥꯔꯛꯇ꯭ꯔꯗꯤ ꯊꯤꯌꯦ ꯍꯥꯏꯅ ꯈꯟꯗꯣꯛꯄꯗꯣ
ꯅꯪ ꯑꯣ ꯀ ꯀꯅꯥ ꯅꯪ ꯑꯣꯟꯕꯤ ꯊꯦꯝꯗꯤ ꯊꯦꯝꯕ ꯃꯥꯜꯂꯦꯀꯣ ꯑꯗꯣ ꯌꯥꯔꯛꯇꯕ꯭ꯔꯥ
ꯊꯦꯝꯗꯤ ꯊꯦꯝꯦꯝꯗꯦ
ꯑꯣ
ꯊꯦꯝꯕꯗꯣ ꯌꯥꯝ ꯂꯣꯏꯅꯦ ꯍꯟꯗꯛꯀꯥꯟꯁꯦꯀꯣ
ꯀꯔꯤ ꯇꯧꯕ꯭ꯔꯣ
ꯑ ꯀꯩꯁꯨ ꯇꯧꯗꯦꯗ ꯑꯩꯅ ꯅꯨꯄꯥ ꯊꯣꯛꯇꯕꯒꯤꯔꯥꯗꯨꯗꯤ
ꯑꯣꯏꯣꯏꯔꯝꯒꯅꯤꯗꯗꯥ
ꯑ
ꯅꯨꯄꯥꯁꯤꯡꯒꯤꯗꯤ
ꯅꯨꯄꯤꯒ ꯊꯦꯝꯕ ꯍꯩꯖꯗꯦꯗ ꯑꯩꯈꯣꯏꯒꯤ ꯀꯩꯩꯅ
ꯌꯥꯝ ꯆꯝꯖꯕ ꯌꯥꯝ ꯀꯔꯤꯁꯨ ꯈꯪꯗꯕꯒ ꯑꯃꯨꯛ ꯁꯥꯏꯀꯣ ꯇꯨꯡꯕꯦ
ꯁꯥꯕ ꯅꯠꯇꯦ ꯏꯃꯥ ꯄꯣꯛꯅꯨꯡꯗꯒꯤ ꯑꯗꯨꯝ ꯃꯁꯥꯅ ꯊꯣꯛꯈ꯭ꯔꯕꯅꯦ ꯑꯩꯒꯤ ꯄꯨꯟꯁꯤꯗ ꯊꯣꯛ ꯀ꯭ꯔꯣ ꯍꯥꯏꯅ
ꯅꯅꯦ
ꯅꯪꯗꯤ ꯄꯥꯈꯪꯒ ꯌꯥꯝꯅ ꯀꯩꯅꯍꯟꯕ ꯍꯩꯒꯗ ꯑꯣꯕꯨ ꯃꯥꯂꯤꯛ
ꯍꯩꯌꯦ ꯑꯩꯗꯤ ꯌꯥꯝ ꯍꯩꯌꯦ ꯅꯪꯕꯨ ꯀꯦꯜꯍꯜꯂꯨꯔ ꯍꯧꯖꯤꯛ
ꯀꯍꯟꯕꯤꯌꯨꯅꯦ ꯑꯃꯅꯛ ꯑꯩꯁꯦ ꯅꯨꯄꯤ ꯅꯨꯄꯤ ꯋꯥꯈꯜꯁꯦ ꯑꯃꯨꯛ ꯅꯨꯡꯁꯤꯕ ꯄꯣꯛꯄ꯭ꯔꯌꯦꯒꯦ ꯀꯦꯟꯍꯥꯟꯕꯤ ꯍꯥꯏꯒꯁꯁꯨ ꯍ ꯍꯥꯎꯔꯣꯀꯣ ꯍꯧꯖꯤꯛ ꯍꯥꯎꯁꯦ
ꯍꯣꯏ ꯍꯣꯏ ꯍꯧꯔꯁꯦꯕꯗ
ꯍꯥꯥ
ꯀꯦꯜꯂꯝꯅꯤ ꯌꯥꯔꯦ ꯅꯪ ꯗꯥ ꯍꯥꯏꯔꯗꯤ
ꯑꯁ ꯗꯒ ꯀꯧꯔꯛꯄꯁꯤꯗꯤ ꯑꯁ ꯅꯉꯁꯦ ꯇꯧꯕ ꯅꯠꯇꯦ ꯀꯦꯟꯈ꯭ꯔꯕꯅꯤ ꯑꯅꯤꯔꯛ ꯀꯧꯕꯗꯨꯣ
ꯑꯩꯅ ꯍꯥꯏ꯭ꯔꯣ
ꯅꯪ ꯐꯤꯂꯤꯝ ꯅꯪ ꯅꯪ ꯅꯪ ꯐꯤꯂꯤꯝ ꯀꯨꯝꯂꯝꯕ꯭ꯔꯣ
ꯀꯨꯝꯗꯦꯍꯦꯛ ꯀꯔꯤ ꯐꯤꯂꯝꯅ ꯑꯩ ꯐ꯭ꯤꯝ ꯀꯨꯝꯕ ꯁꯪꯗꯦ ꯍꯧꯖꯤꯛ ꯊꯕꯔ ꯌꯥꯝ ꯆꯤꯜꯂꯦ
ꯑꯦꯁ ꯐꯤꯂꯝꯒꯤ ꯑꯦꯛꯇ꯭ꯔꯦꯁꯀꯤ ꯈꯣꯟꯖꯦꯜꯒ ꯃꯥꯀꯣꯗꯥ ꯑ ꯔꯒꯂ
ꯆꯂꯨ ꯍꯦ ꯗ ꯁꯤ ꯑꯦ ꯅꯨꯄꯤꯒꯤ ꯈꯣꯟꯖꯦꯜꯒ ꯃꯥꯟꯗ꯭ꯔꯦ ꯑꯗꯨꯗ ꯀꯦꯜꯂꯤꯅꯤꯅꯦ ꯅꯪꯁꯦ ꯑꯉꯛꯄꯅꯦꯗꯀꯣ
ꯑꯃꯨꯛꯀ ꯍꯥꯏꯒꯦ ꯑꯗꯨꯗꯤ
ꯌꯥꯝꯅ ꯈꯠꯄ ꯃꯤ ꯃꯥꯜꯂꯦ ꯅꯪꯁꯦ
ꯊꯠꯄ ꯅꯠꯇꯦꯍꯦ ꯅꯪꯒꯤ ꯅ ꯇꯧ ꯇꯝꯖꯕ ꯋꯥꯅꯤ
ꯈꯨꯠꯇꯝꯗꯣ ꯌꯥꯝ ꯈꯠꯅ ꯌꯥꯝ ꯍꯦꯟꯖꯤꯜꯂꯦꯕ ꯗ ꯑ ꯍꯥ ꯈꯨꯠꯁ ꯅꯪꯒꯤ ꯃꯇꯧ ꯇꯝꯕꯅꯦ ꯑꯩꯅ ꯅꯪꯅ ꯍꯥꯟꯅ ꯑꯁ ꯅꯨꯄꯤꯁꯤꯡꯅꯒꯙꯥꯒ ꯍꯥꯏꯔꯛꯄꯗꯣ ꯐꯥꯏꯕꯗ
ꯑꯗꯨ ꯑꯗꯨꯅꯦ ꯀꯧꯔꯛꯄꯗꯣ ꯌꯥꯝ ꯅꯨꯡꯉꯥꯏꯔꯝꯃꯗꯧ ꯃꯥꯜꯂꯦꯀꯣ
ꯍꯣꯏ
ꯏꯪꯕꯨꯇꯤ ꯏꯪꯕꯨꯇꯤ ꯏꯪꯕꯨꯇ ꯀꯃꯥꯏꯅ ꯀꯧꯍꯟꯅꯤꯡꯒꯦ
ꯑꯩꯗꯤ ꯎ ꯈꯪꯗꯦꯗ ꯑꯩꯗꯤ ꯅꯨꯡꯁꯤꯕ ꯀꯧꯒꯅꯤ
ꯅꯪꯕꯨꯗꯤ ꯅꯪꯕꯨꯗꯤ ꯀꯔꯤ ꯑꯣꯏꯅ ꯍꯅꯤꯡꯗꯤ ꯍꯥꯏꯕꯅꯤ ꯅꯄꯥ ꯍ ꯍꯣꯏ ꯑ
ꯊꯣꯏꯕꯤꯁꯅ ꯇꯈꯟꯒ
ꯄꯅꯏ ꯌꯥ ꯀꯃꯤꯗꯤ ꯍꯅꯥ ꯀꯥꯏ ꯌꯥ ꯍꯜꯅꯤ ꯀꯣ
ꯌꯥꯎꯗ꯭ꯔꯗꯤ ꯀꯩꯅꯣ ꯑꯩꯗꯤ ꯃꯥꯒꯤ ꯍꯥꯏꯔꯗꯤ ꯑꯩꯗꯤ ꯁꯅꯥꯅꯦ ꯁꯅꯥ
ꯑꯩꯗꯤ ꯁꯨꯍꯥꯏꯅ ꯀꯧꯗꯣꯏꯅꯤ ꯇꯥꯕꯅꯁꯤ
ꯀ ꯇꯗꯤꯔꯤꯕ ꯀꯁꯤꯒ ꯃꯣꯏ ꯌꯥꯥꯎ ꯈꯥꯗ ꯂꯩꯍꯦ
ꯇꯥꯕ꯭ꯔꯣ ꯇꯥꯗ꯭ꯔꯣ ꯅꯨꯡꯁꯤ ꯀꯩ ꯍꯥꯏꯅꯒ
ꯑꯩ ꯑꯩꯒꯤꯒ ꯆꯞ ꯃꯥꯟꯅꯏꯅꯦ ꯍꯥꯏꯕꯗꯤ ꯑꯩꯁꯨ ꯅꯨꯄꯥꯕꯨꯗꯤ ꯑꯩꯁꯨ ꯅꯨꯡꯁꯤꯕ ꯀꯧꯒꯅꯤ ꯍꯥꯏꯗꯅ
ꯑ ꯅꯪ ꯀꯅꯥꯗ ꯍꯥꯏꯕ꯭ꯔꯣ
ꯑꯩꯒꯤ ꯅꯨꯄꯥꯗ ꯍꯥꯏꯒꯗꯕ
ꯑꯦ ꯅꯪ ꯅꯨꯄꯥ ꯂꯩꯌꯦ ꯃꯥꯜꯜꯂꯤꯗ ꯑꯗꯨꯗꯤ
ꯂꯩꯗꯤ ꯂꯩꯇ꯭ꯔꯤꯌꯦ ꯀꯟꯅ ꯊꯤꯔꯤꯕ
ꯍꯦꯛ ꯐꯪꯗ꯭ꯔꯤꯕ꯭ꯔꯣ ꯍꯧꯖꯤꯛ ꯉꯁꯤ ꯐꯥꯎ
ꯏꯄꯥ ꯐꯪꯕ ꯌꯥꯝ ꯋꯥꯔꯦ
ꯑꯩ ꯌꯥꯝꯂꯥꯡ ꯌꯥꯝꯂꯥꯡ ꯆꯠꯂꯨꯅꯨ ꯋꯥꯅꯕ ꯊꯕꯛꯅꯤ ꯑꯗꯣ ꯗꯥꯏꯔꯦꯛ ꯏꯕꯥꯅꯤ ꯇꯧꯈ꯭ꯔꯁꯦ
ꯅꯣꯡꯅꯤꯡꯉꯦ ꯑꯗꯣ ꯑꯩꯗꯤ ꯅꯪꯁꯦ ꯑꯁ ꯈꯔ ꯐꯥꯗꯦꯗ
ꯑꯗꯨꯁꯨ ꯌꯥꯏꯅ
ꯑꯁ ꯄꯝꯐꯥꯗꯕ ꯃꯤꯕꯨ ꯅꯪ ꯄꯥꯝꯕ꯭ꯔꯣ
ꯍꯥ
ꯑꯗꯣ ꯑꯩ ꯅꯪꯁꯦ ꯄꯝꯐꯥꯔꯧꯕ ꯍꯥꯏꯗꯤ ꯈꯔ ꯋꯥꯠꯂꯦꯕ ꯑꯩ ꯅꯪꯕꯨ ꯄꯥꯝꯅꯤꯉꯥꯏ
ꯑ ꯀꯔꯤ ꯀꯔꯤ ꯑꯃꯨꯛ ꯇꯧ ꯍꯥꯏꯕꯅꯣ ꯅꯪ ꯄꯥꯝꯍꯟꯅꯤꯡꯉꯥꯏ
ꯑꯩꯒꯤꯗꯤ ꯔꯨꯜꯁꯀꯨꯝꯕꯗꯤ ꯂꯩꯗꯤ ꯂꯩꯇꯦ ꯑꯗꯨꯏꯁꯨ ꯈꯔ ꯂꯩꯇ꯭ꯔꯁꯨꯀꯣ ꯂꯩꯕ ꯑꯃꯅꯤꯗꯣ ꯌꯥꯝ ꯌꯥꯝꯅ ꯀꯟꯕ ꯍꯥꯏꯇꯥꯔꯦꯅꯦ
ꯑꯥ ꯑꯗꯨꯗꯤ ꯑꯩ ꯑꯃꯨꯛ ꯀꯧꯔꯛꯀꯦꯁꯤ ꯀꯦꯟꯕ꯭ꯔꯥ ꯌꯦꯡꯉꯦ ꯇꯥꯕ꯭ꯔꯣ ꯅꯨꯡꯁꯤ
ꯇꯥꯅꯤꯡꯗꯔ‌ꯦꯍꯦ
ꯑꯁꯦꯡꯕ ꯅꯪꯒ ꯂꯩꯃꯤꯟꯅꯕꯗ ꯅꯨꯡꯉꯥꯏꯒꯗꯧ ꯃꯥꯜꯂꯤꯅꯦ
ꯈꯥꯏꯕꯗꯤ ꯐꯖꯅ ꯍꯩꯔꯤꯀꯣ
ꯑꯁꯦꯡꯕꯅꯦ ꯐꯒꯤ ꯅꯠꯇꯦ ꯅꯪ ꯈꯣꯟꯖꯦꯜ ꯇꯥꯕꯗ ꯑꯩ ꯑꯗꯨꯝ ꯈꯪꯅꯤꯡꯕ ꯋꯥꯈꯜꯗ
ꯁꯤꯁ ꯍ ꯅ‌ꯣꯛꯅꯤꯡꯉ‌ꯦ ꯅꯪꯗꯤ ꯋꯥ ꯉꯥꯡꯕ ꯌꯥꯝ ꯍꯩꯌꯦ ꯅꯨꯄꯤ ꯃꯌꯥꯝ ꯀ‌ꯦꯟꯒꯅꯤꯀꯣ ꯆꯦꯛꯁꯤꯜꯂꯨꯀ‌ꯣ
ꯀꯦꯟꯗꯦ ꯉꯁꯤ ꯐꯥꯎ ꯀꯦꯟꯗ꯭ꯔꯤꯁꯦ